ꯀꯩꯅꯣ ꯃꯈꯣꯟ ꯇꯥꯗꯔꯦ ꯍꯜꯂꯣ ꯑꯧꯎ ꯇꯥꯌꯦ
ꯍꯁ ꯏꯃꯥꯏ ꯏꯕꯦꯝ ꯏꯃꯥꯏꯕꯦꯝ ꯍꯟꯗꯛꯇꯤ ꯃꯊꯥ ꯐꯖꯅ ꯁꯥꯔꯦꯍꯦ ꯑꯩ
ꯌꯥꯎꯔꯦ ꯀꯩ ꯄ꯭ꯔꯣꯕ꯭ꯂꯦꯝ ꯂꯩꯔꯦ ꯅꯪꯅꯥ ꯄ꯭ꯔꯣꯕ꯭ꯂꯦꯝ ꯂꯩꯒꯟꯕꯁꯤꯅ ꯄ꯭ꯔꯣꯕ꯭ꯂꯦꯝꯗ ꯄ꯭ꯔꯣꯕ꯭ꯂꯦꯝ ꯇꯧ ꯂꯩꯔꯦ ꯑꯗꯨꯝ ꯅꯪ ꯀꯃꯥꯏ ꯀꯔꯤ ꯀꯔꯤ ꯇꯧꯕ ꯌꯥꯎꯔ ꯒꯦꯝ
ꯑꯩꯅ ꯄ꯭ꯂꯥꯟꯁꯦ ꯇꯧꯖꯕ ꯑꯩꯁꯦ ꯄꯩꯈꯥꯁꯦ ꯗꯦꯠ ꯖꯨꯟ ꯊꯥꯁꯤꯗ ꯑꯃꯥꯇꯪ ꯊꯥꯒꯦ ꯍꯟꯗꯛꯀꯤ ꯖꯨꯟꯁꯤꯗ ꯑꯗꯨꯝꯅ ꯃꯦ ꯊꯥꯁꯦ ꯂꯥꯏꯔꯤꯛ ꯐꯖꯅ ꯄꯥꯒꯦ ꯈꯜꯂꯨꯕ ꯄꯨꯔ ꯑꯣꯅꯒꯥ ꯇꯩꯅꯒꯥ ꯑꯣꯅ ꯇꯩꯅꯒ ꯌꯨꯝꯗ ꯑꯅꯥꯕ ꯃꯌꯥꯝ ꯑꯃ ꯌꯥꯎꯁꯜꯂꯛꯑꯦ ꯏꯃ ꯅꯥꯕꯋꯣ ꯏꯄꯥ ꯅꯥꯕꯋꯣ ꯍꯧꯗꯣꯡꯅꯞ ꯑꯣ ꯍꯧꯗꯣꯡ ꯑꯃꯁꯦ ꯐꯔꯛꯑꯦꯅ ꯑꯃꯨꯛ ꯇꯧꯔꯒ ꯑꯃꯃꯨꯛ ꯅꯥꯁꯥꯜꯂꯛꯑꯦ ꯑꯁ ꯈꯨ꯭ꯋꯥꯝꯅꯦꯍꯦ ꯑꯩꯗꯤ ꯍꯟꯗꯛꯇꯤ ꯃꯦ ꯊꯥꯁꯤꯃꯗꯤ ꯄꯨꯔꯥ ꯁꯣꯛ ꯆꯠꯄꯅꯤ ꯀꯩꯅꯣ
ꯄꯩꯁꯥꯗꯤ ꯑꯜ ꯆꯠꯂꯝꯃꯅꯤꯅꯦ ꯑꯗꯨꯗꯤ
ꯄꯩꯁꯥꯁꯨ ꯆꯠꯂꯤ ꯋꯥꯈꯜꯁꯨ ꯅꯨꯡꯉꯥꯏꯇꯦ ꯑꯗꯒꯤ ꯆꯥꯕ ꯊꯛꯄꯁꯨ ꯌꯥꯗꯦ ꯏꯁꯥꯒꯁꯦ ꯄꯨꯔꯥ ꯄꯤ ꯀꯩꯅꯣꯅꯤ ꯀꯦꯖꯤꯒꯁꯦ ꯇꯥꯕꯤꯅꯤ
ꯑ
ꯇꯨꯝꯗꯕ ꯌꯥꯠ
ꯑꯥ ꯀꯩꯗꯧ ꯀꯩꯗꯧꯒꯦ ꯇꯨꯝꯗꯗꯤ
ꯇꯨꯝꯗ꯭ꯔꯗꯤ ꯑꯅꯥꯕ ꯍꯧꯗꯣꯏꯅꯦꯃꯤ ꯑꯩꯁꯦ ꯏꯁꯥꯒꯤ ꯑꯣꯏꯅ ꯀꯩꯅꯣ ꯂꯩꯕꯒꯤ
ꯑꯦꯁ ꯅꯦꯇꯦꯑꯣꯔꯀ ꯅꯨꯡꯉꯥꯏꯇꯦ ꯆꯞꯄꯤꯅꯦ
ꯇꯥꯕ꯭ꯔꯥ
ꯇꯥ ꯇꯥꯍꯧꯗ꯭ꯔꯦ ꯍꯧꯖꯤꯛ ꯀꯔꯤ ꯍꯥꯏꯈꯤꯒꯦ ꯇꯥꯍꯧꯈ꯭ꯔꯦ
ꯍꯨꯖꯤꯛꯇꯤ ꯇꯥꯔꯕ
ꯇꯥꯔꯕꯥ ꯇꯥꯔꯦ
ꯍꯣ ꯑꯩꯗꯣ ꯗꯤꯄ꯭ꯔꯦꯁꯟ ꯂꯩꯑꯕ ꯏꯁꯥꯒꯤ ꯑꯣꯏꯅ
ꯎꯝ
ꯑꯗꯨꯅ ꯍꯥꯏꯗꯤ ꯇꯨꯝꯗꯕꯁꯦ ꯐꯔꯛ ꯌꯥꯝ ꯇꯥꯏꯌꯦꯕ
ꯀꯌꯥꯝ ꯀꯨꯏꯔꯒꯦ ꯂꯩꯕ
ꯑꯗꯨꯝ ꯈꯔ ꯀꯨꯏꯔꯦ ꯑꯗꯣ ꯍꯧꯖꯤꯛꯀꯥꯟꯖꯤ ꯌꯥꯝ ꯀꯟꯅ ꯍꯦꯟꯖꯟꯕꯕꯨꯗꯤ ꯅꯠꯇꯦ ꯁꯤꯖꯦꯀꯣ ꯑꯗꯣ ꯗꯣꯛꯇꯔꯁꯦ ꯌꯦꯡꯕꯁꯦ ꯑꯗꯩ ꯇꯞ ꯇꯞꯅ ꯗꯨꯝ ꯐꯔꯛꯄꯅꯦꯕ
ꯑꯥ
ꯑ ꯍꯧꯖꯤꯛꯀꯥꯟꯖꯦ ꯃꯤꯖꯤꯡꯖꯦ ꯑꯩꯅ ꯑꯍꯥꯟꯕ ꯁꯨꯝ ꯈꯜꯂꯝꯃꯤꯅꯤ ꯗꯤꯄ꯭ꯔꯦꯁꯟ ꯗꯤꯄ꯭ꯔꯦꯁꯟꯒ ꯍꯥꯏꯔꯒ ꯌꯥꯝꯅ ꯃꯤꯅ ꯁꯨꯝ ꯀꯩꯅꯣꯝ ꯈꯟꯅꯕꯗꯣ ꯍꯥꯏꯗꯤ ꯏꯃꯥꯟꯅꯕꯤ ꯁꯨꯝ ꯏꯃꯥꯟꯅꯕꯤ ꯑꯗꯨꯗ ꯀꯥꯏ ꯑꯗꯨꯒ ꯗꯣꯛꯇꯔ ꯌꯦꯡꯉꯨꯔꯀꯥꯟꯗꯗꯤ ꯗꯣꯛꯇꯔꯁꯤꯡꯁꯤꯅ ꯄꯤꯔꯛꯄ ꯑꯦꯗꯚꯏꯁꯦ ꯌꯥꯝ ꯊꯤ ꯀꯥꯟꯅꯩ ꯍꯥꯏꯇꯥꯔꯦ
ꯎꯝ
ꯅꯣꯏꯅ ꯗꯤꯄ꯭ꯔꯦꯁꯟꯅꯤ ꯑꯗꯨꯅꯤ ꯑꯗꯥꯅꯤ ꯍꯥꯏꯔꯒ ꯋꯥꯈꯟꯗ ꯍꯥꯏꯗꯤ ꯃꯤꯖꯦ ꯑꯁ ꯃꯥꯁꯦ ꯃꯀꯣꯛ ꯆꯥꯛꯑꯕꯅꯤ ꯉꯥꯎꯔꯕꯅꯤ ꯀꯥꯏ ꯄꯍꯥꯏ ꯍꯥꯏꯅꯕꯗꯣ ꯑꯗꯨ ꯅꯠꯇꯦꯕ ꯇ꯭ꯔꯦꯁ ꯂꯩ ꯃꯤ ꯄꯨꯝꯅꯃꯛꯁꯦ ꯂꯣꯏ ꯂꯩꯅꯔꯤꯅꯦꯕ ꯁꯪꯁꯥꯔꯗ ꯂꯩ ꯃꯤꯖꯤꯡꯖꯦ ꯊꯕꯛ ꯐꯦꯜ ꯑꯣꯏ ꯕꯩꯅꯤ ꯈꯪꯗꯦ ꯀꯩꯅꯣꯝ ꯇꯧꯔꯛꯄꯩꯅꯤ ꯈꯪꯗꯦ ꯎꯝ ꯑꯗꯨ ꯃꯌꯥꯝꯁꯦ ꯂꯣꯏꯅꯃꯛ ꯂꯩꯕꯅꯤꯅ ꯈꯪꯗꯦ ꯂꯩꯅꯕꯅꯤꯅ ꯌꯥꯔꯤꯉꯩ ꯈꯣꯏ ꯁꯨꯃꯥꯏꯅ ꯋꯥꯈꯟ ꯈꯇꯪ ꯅꯨꯡꯉꯥꯏꯇ꯭ꯔꯒꯁꯨ ꯏꯁꯥꯅ ꯃꯨꯛ ꯑꯣꯟ ꯇꯧꯕ ꯉꯝꯗꯕ ꯏꯁꯥꯅ ꯃꯇꯣꯝꯇ ꯀꯩꯅꯣ ꯇꯧꯕ ꯉꯝꯖꯗ꯭ꯔꯒꯗꯤ ꯀꯅꯥꯅꯣ ꯑꯃꯒꯤ ꯑꯦꯗꯚꯥꯏꯁꯇ ꯗꯣꯛꯇꯔ ꯑꯃꯒꯤꯅꯤ ꯈꯪꯗꯦ ꯊꯦꯔꯥꯄꯤ ꯇꯧꯕꯅꯤ ꯈꯪꯗꯦ ꯇꯧꯔꯒ ꯁꯨꯝ ꯆꯠꯄꯁꯦ ꯁꯤꯖꯨꯌꯥꯝ ꯈꯜꯂꯦꯕ ꯃꯔꯨ ꯑꯣꯏꯅ ꯀꯥꯎꯟꯁꯤꯂꯤꯡ ꯇꯧꯕ ꯎꯝ
ꯎꯝ
ꯁꯤꯗꯤ ꯑꯅꯥꯕ ꯅꯠꯇꯦ ꯍꯥꯏꯌꯦ ꯃꯣꯏꯅ ꯑꯅꯥꯕ ꯅꯠꯇꯦ ꯁꯤ ꯃꯤꯄꯨꯝ ꯈꯨꯗꯤꯡꯃꯛꯇ ꯂꯩ ꯈꯤꯇꯪ ꯀꯟꯇ꯭ꯔꯣꯜ ꯉꯝꯕ ꯉꯝꯗꯕꯗ ꯂꯩꯔꯦ ꯑꯗꯨꯅ ꯋꯥꯔꯤ ꯋꯥꯇꯥꯏ ꯁꯥꯗꯣꯛꯄꯁꯦ ꯀꯤ ꯌꯥꯝ ꯃꯔꯨ ꯑꯣꯏꯌꯦꯕ ꯏꯃꯥꯟꯅꯦꯕꯤꯗ ꯁꯥꯕꯅꯤ ꯁꯥꯎꯒꯟꯕꯖꯤꯖꯨ ꯇꯧꯋꯦ ꯂꯩꯌꯦ ꯃꯤ ꯃꯤ ꯁꯧꯒꯟꯕ ꯌꯥꯝ ꯂꯩ ꯑꯗꯣ ꯃꯣꯏꯅ ꯍꯥꯏꯖꯦ ꯁꯥꯎꯒꯟꯕ ꯅꯣꯛꯀꯟꯕ ꯑꯗ ꯀꯞꯀꯟꯕ ꯅꯨꯡꯉꯥꯏꯒꯟꯗꯕ ꯋꯥꯈꯟ ꯈꯟꯖꯟꯒꯟꯕ ꯑ ꯌꯥꯔꯤꯉꯩ ꯁꯤꯖꯦ ꯀꯩꯅꯣ ꯇꯧꯕꯤꯕ ꯑꯩꯅ ꯍꯥꯏꯁꯦ ꯊꯦꯔꯥꯄꯤ ꯇꯧꯕ ꯑꯥ ꯀꯩꯅꯣꯁꯦ ꯎꯝ ꯃꯤ ꯀꯩꯅꯣ ꯃꯣꯏꯒꯤꯗꯃꯛꯇ ꯀ꯭ꯂꯤꯅꯤꯀꯦꯜ ꯁꯥꯏꯀꯣꯂꯣꯖꯤ ꯀꯥꯏꯅ ꯂꯩꯔꯤꯗꯣ ꯇꯨꯒꯤ ꯗꯤꯄꯥꯔꯃꯦꯟꯁꯤꯒꯤ ꯃꯤ ꯁꯤꯡꯁꯤꯅ ꯀꯥꯎꯟꯁꯂꯤꯡ ꯇꯧꯔꯒ ꯋꯥꯔꯤ ꯁꯥꯔꯒ ꯑꯗꯒꯤ ꯕ꯭ꯔꯤꯗꯤꯡ ꯑꯦꯛꯁꯔꯁ ꯁꯔꯁꯥꯏꯁ ꯇꯧꯗꯅ ꯀꯣ ꯃꯣꯏ ꯑꯔꯠ ꯤꯒꯥꯏꯅ ꯂꯩꯔꯤꯕ ꯁꯤ ꯇꯧꯗꯅ ꯌꯥꯝ ꯊꯤ ꯀꯥꯟꯅꯩ ꯍꯥꯏꯇꯥꯔꯦ ꯁꯤ ꯄꯣꯠ ꯃꯌꯥꯝꯁꯦ ꯑꯗꯨꯅ ꯅꯥꯕ ꯅꯥꯗꯕꯒꯤ ꯋꯥ ꯅꯠꯇꯕ ꯑꯩꯈꯣꯏꯅ ꯏꯁ꯭ꯇ꯭ꯔꯦꯁ ꯑꯦꯟꯖꯥꯏꯇꯤꯁꯦ ꯂꯩꯔꯛ ꯇꯥꯔꯒꯗꯤ ꯁꯨꯃꯥꯏꯅ ꯍꯥꯏꯐꯦꯠ ꯐꯠ ꯆꯠꯊꯣꯛꯑꯕꯀꯣ ꯃꯣꯏꯗ ꯇꯥꯟꯅꯊꯣꯛꯄ ꯋꯥꯔꯤ ꯁꯥꯗꯣꯛꯄ ꯑꯗꯒꯤ ꯃꯣꯏꯅ ꯍꯥꯏꯔꯛꯄ ꯔꯨꯜꯁ ꯃꯌꯥꯝꯗꯣ ꯌꯨꯝꯗ ꯑꯗꯨ ꯇꯧꯋꯣ ꯑꯦꯛꯁꯔꯁꯥꯏꯁ ꯁꯨꯃꯥꯏꯅ ꯇꯧ ꯀꯥꯏꯅ ꯃꯣꯏ ꯁꯨꯝ ꯇꯥꯛꯑꯦꯕ ꯈꯔ ꯑꯗꯨꯝ ꯑꯗꯨꯁꯨ ꯇꯧꯕ ꯌꯥꯝ ꯔꯤꯂꯤꯞ ꯐꯪꯉꯦ ꯍꯥꯏꯇꯥꯔꯦ ꯋꯥꯈꯜꯁꯦ ꯄꯣꯊꯥꯕ ꯑꯗꯒꯤ ꯃꯥꯏꯟꯁ ꯁꯦ ꯔꯤꯂꯦꯛꯁ ꯑꯣꯏꯕ ꯉꯝꯃꯦꯕ ꯑꯗꯨ ꯅ ꯃ ꯌꯥꯝꯅ ꯃꯣꯏꯅ ꯍꯥꯏꯌꯦ ꯃꯦꯗꯤꯇꯦꯁꯟ ꯇꯧꯕꯅ ꯃꯦꯗꯤꯇꯦꯁꯟ ꯇꯧꯕ ꯍꯥꯏꯔꯤꯁꯦ ꯑꯩꯈꯣꯏꯅ ꯂꯥꯏ ꯅꯤꯡꯕꯒꯨꯝꯕꯁꯦ
ꯍꯣꯏ ꯍꯣꯏ
ꯄꯨꯛꯅꯤꯡ ꯋꯥꯈꯜꯁꯦ ꯐꯤ ꯂꯩꯍꯟꯕ ꯍꯥꯏꯇꯥꯔꯦꯅꯦ
ꯑꯝ
ꯈꯤꯇꯪ ꯎꯝ ꯏꯁꯣꯔ ꯅꯤꯡꯖꯔꯒꯗꯤ ꯑꯩꯈꯣꯏꯁꯦ ꯁꯥꯎꯅꯤꯡꯕ ꯃꯔꯥꯏ ꯑꯃ ꯂꯩꯔꯁꯨ ꯐꯥꯊꯕ ꯉꯝꯃꯤꯗꯅ
ꯉꯝꯃꯤ ꯉꯃꯤ
ꯑꯗꯒꯤ ꯅꯨꯡꯉꯥꯏꯇꯕ ꯃꯌꯥꯝ ꯂꯩꯔꯒꯁꯨ ꯀꯥꯎꯊꯣꯛꯏꯅ
ꯀꯥꯎꯊꯣꯛꯏꯅꯤ ꯀꯩꯅꯣ ꯀꯥꯎꯊꯣꯛꯏꯅꯤ ꯁꯍꯔꯁꯦ ꯂꯣꯏ ꯇꯥꯏꯅꯩꯅꯦ ꯄꯦꯟꯗꯕ ꯈꯪꯗꯦ ꯅꯨꯡꯉꯥꯏꯕꯕꯨ ꯑꯣꯏꯔꯣ ꯑꯋꯥꯕꯕꯨ ꯑꯣꯏꯔꯣ ꯍꯔꯥꯎꯔꯁꯨ ꯏꯁꯣꯔ ꯋꯥꯔꯁꯨ ꯏꯁꯣꯔ ꯂꯥꯏꯗ ꯇꯥꯟꯅꯩ ꯑꯗꯣ ꯐꯔ ꯌꯥꯠꯇ꯭ꯔꯒꯗꯤ
ꯃꯥꯅꯦ ꯃꯥꯅꯦ ꯑꯗꯨꯅ ꯌꯣꯒꯒꯨꯝꯕ ꯇꯧꯕꯤꯕ ꯑꯌꯨꯛꯇ ꯑꯗꯨꯒ ꯌꯥꯝ ꯅꯨꯡꯉꯥꯏꯕ ꯑꯃꯅ ꯣꯏꯁ ꯗꯏꯔꯤꯁ ꯗꯥꯏꯔꯤ ꯃꯦꯟꯇꯦꯟ ꯇꯧꯕꯁꯦ ꯁꯤꯁꯨ ꯌꯥꯝꯛ ꯀꯥꯟꯅꯩꯌꯦꯕ ꯃꯤꯒ ꯈꯠꯅꯗꯣꯏ ꯁꯔꯨꯛ ꯅꯪꯁꯦ ꯁꯥꯎꯅꯤꯡꯉꯦ ꯈꯜꯂꯁꯦꯕ ꯉꯁꯤꯁꯦ ꯌꯥꯝꯅ
ꯎꯝ
ꯃꯣꯏꯅ ꯍꯥꯏꯔꯛꯏꯁꯦ ꯗꯥꯏꯔꯤ ꯃꯦꯟꯇꯦꯟ ꯇꯧ ꯗꯥꯏꯔꯤꯗ ꯏꯌꯨꯁꯤꯅꯤ ꯑꯩꯅ ꯁꯥꯎꯅꯤꯡꯕꯁꯦ ꯑꯩ ꯁꯨꯃꯥꯏ ꯁꯨꯃꯥꯏ ꯁꯨꯃꯥꯏꯅ ꯇꯧꯏ ꯁꯨꯃꯥꯏ ꯁꯨꯃꯥꯏꯅ ꯇꯧꯏ ꯀꯥꯏꯅ ꯗꯥꯏꯔꯤꯗ ꯏꯁꯤꯟꯕ ꯍꯥꯏꯗꯤ ꯑꯩꯒꯤ ꯑꯄꯥꯝꯕ ꯄꯨꯛꯅꯤꯡꯗ ꯐꯥꯎꯕꯗꯨꯗꯤ ꯑꯦꯛꯁꯄ꯭ꯔꯦꯁꯇꯣ ꯐꯣꯡꯗꯣꯛꯈ꯭ꯔꯦꯗꯅ ꯗꯥꯏꯔꯤꯗꯨꯗ ꯑꯗꯨꯃꯥꯏꯅ ꯑꯩꯒꯤ ꯋꯥ ꯋꯥꯈꯟꯗ ꯐꯥꯎꯔꯛ ꯐꯥꯎꯔꯛꯄꯗꯣ ꯏꯊꯣꯛꯍꯟꯕ ꯁꯨꯝ ꯏꯊꯣꯛꯈꯤꯕ ꯑꯗꯨꯒ ꯑꯗꯨꯃꯥꯏꯅ ꯇꯧꯗ꯭ꯔꯒꯅ ꯀꯩꯗꯧꯒꯦ ꯀꯥꯟꯗ ꯉꯁꯤꯒꯤ ꯍꯦꯛ ꯇꯨꯝ ꯍꯦꯛ ꯍꯧꯒꯠꯂꯛꯄꯗꯒꯤ ꯑꯩꯩꯅ ꯄ꯭ꯂꯥꯟ ꯑꯃ ꯁꯦꯝꯗꯣꯛꯄꯤꯕ ꯃꯣꯏꯅ ꯍꯥꯏꯁꯦ ꯍꯣꯔꯦꯟꯁꯨ ꯇꯧꯕ ꯉꯁꯥꯏ ꯁꯤ ꯆꯥꯛ ꯏꯁꯨꯛ ꯊꯣꯡꯕ ꯏꯟꯖꯥꯡꯁꯤ ꯊꯣꯡꯕ ꯑꯗꯨꯒ ꯑꯩ ꯁꯤ ꯂꯣꯏꯔꯒꯅ ꯁꯤ ꯇꯧꯕ ꯁꯤ ꯂꯣꯏꯔꯒꯅ ꯁꯤ ꯇꯧꯕ ꯍꯣꯔꯦꯟ ꯅꯨꯡꯗꯥꯡꯐꯥꯎꯀꯤ ꯄ꯭ꯂꯥꯟꯁꯤ ꯌꯥꯊꯣꯛꯑꯒ ꯏꯊꯣꯛꯑ ꯊꯝꯃꯦꯗꯅ ꯗꯨꯒ ꯅꯨꯡꯗꯥꯡ ꯁꯤ ꯂꯣꯏ ꯊꯕꯛꯁꯦ ꯆꯠꯄ ꯈꯣꯠꯄ ꯂꯣꯏ ꯂꯣꯏꯔ ꯃꯇꯨꯡ ꯇꯨꯝꯃꯝꯗꯥꯏ ꯃꯇꯝꯁꯤꯗ ꯑꯩꯒꯤ ꯉꯁꯥꯏꯒꯤ ꯗꯥꯏꯔꯤꯗꯣ ꯐꯥꯛꯇꯣꯛꯑꯒ ꯑꯩ ꯉꯁꯥꯏ ꯀꯔꯤ ꯇꯧꯈꯤ ꯀꯔꯝꯕꯅ ꯇꯧꯕ ꯅꯪꯍꯧꯗꯦ ꯉꯁꯤꯒꯤ ꯄ꯭ꯂꯥꯟꯗ ꯇꯧꯕ ꯌꯥꯎꯗꯕ ꯀꯔꯤ ꯀꯔꯤ ꯌꯥꯎꯗꯦ ꯁꯤꯈꯩ ꯇꯧꯈꯤ ꯑꯦ ꯑꯅꯧꯕ ꯑꯃ ꯌꯥꯎꯁꯜꯂꯛꯏ ꯉꯁꯤ ꯅꯁꯤꯃ ꯇꯧꯈ꯭ꯔꯦ ꯑꯩꯅ ꯇꯧꯖꯕ ꯄ꯭ꯂꯥꯟ ꯑꯁꯤꯅꯤ ꯁꯤꯃ ꯇꯧꯁꯟꯈ꯭ꯔꯦ ꯏ ꯁꯤꯁꯦ ꯁꯨꯃꯥꯏꯅ ꯑꯃꯨꯛ ꯇꯤꯛ ꯇꯧ ꯇꯧꯗꯅ ꯁꯦꯝꯃꯣ ꯍꯥꯏꯌꯦꯕ ꯅꯨꯡꯇꯤꯒꯤ ꯑꯗꯨꯝ ꯑꯗꯨ ꯇꯥꯔꯗꯤ ꯑꯩꯉꯣꯟꯗ ꯍꯌꯦꯡ ꯀꯩꯗꯧꯒꯅꯤ ꯍꯥꯏꯕꯒꯤ ꯒꯤ ꯀꯩꯅꯣꯃ ꯏꯁꯥꯗ ꯑꯥ ꯅꯨꯡ ꯂꯩꯔꯦꯗꯅ ꯋꯥꯈꯜ ꯑꯃ
ꯃꯥꯅꯦ ꯇꯧꯒꯗꯕꯅꯦ ꯉꯝꯕ ꯉꯝꯕꯒꯤꯗꯤ ꯇꯧꯒ ꯕꯅꯤ ꯑꯈꯣꯏꯁꯨ ꯉꯥꯏꯅ ꯆꯞ ꯃꯥꯟꯅꯩ ꯅꯥꯕ ꯅꯥꯗꯕꯒꯤ ꯋꯥꯔꯤ ꯉꯥꯛ ꯅꯠꯇꯦꯕ
ꯎꯝ ꯁꯤ ꯌꯥꯝ ꯇꯧꯕꯤꯌꯣ ꯍꯥꯏꯌꯦꯕ
ꯂ ꯑꯃ ꯅꯑꯕꯗꯣ
ꯎꯝ ꯑꯈꯣꯏꯗ ꯀꯩꯅꯣ ꯑꯃꯅꯦ ꯅꯤꯌꯣꯝ ꯑꯃ ꯁꯨꯝ ꯐꯣꯂꯣ ꯇꯧꯔꯒꯗꯤ ꯏꯁꯥꯗꯣ ꯀꯩꯅꯣ ꯇꯧꯋꯤꯗꯅ ꯍꯥꯏꯗꯤ ꯅꯨꯡꯉꯥꯏꯗꯅ ꯅꯨꯡꯉꯥꯏ ꯍꯥꯏꯗꯤ ꯑꯣ ꯔꯤꯒꯨꯂꯔ ꯅꯥꯏꯌꯨ - ꯅꯥꯏꯌꯨ ꯍꯥꯏꯁꯦ ꯑꯗꯨꯒꯤꯅꯦꯕ ꯆꯥꯕ ꯃꯇꯝ ꯅꯥꯏꯌꯨ ꯇꯨꯝꯕ ꯃꯇꯝ ꯅꯥꯏꯌꯨ ꯍꯥꯏꯕ ꯑꯗꯨꯃꯥꯏꯅ ꯑꯩꯒꯤ ꯊꯕꯛ ꯊꯧꯔꯝ ꯈꯨꯗꯤꯡꯃꯛꯁꯦ ꯈꯤꯇꯪ ꯀꯥꯏꯕ ꯌꯥꯎꯔꯁꯨ ꯑꯦ ꯉꯁꯤ ꯁꯤꯗꯤ ꯄ꯭ꯂꯥꯟ ꯑꯃ ꯑꯩ ꯁꯤ ꯕꯤꯒꯤ ꯄ꯭ꯂꯥꯟꯁꯤꯃ ꯑꯣꯟꯅ ꯇꯩꯅꯅ ꯁꯤ ꯇꯧꯔꯨꯔꯦ ꯍꯥꯏꯕꯗꯣ
ꯃꯥꯅꯦ - ꯃꯥꯅꯦ - ꯃꯥꯅꯦ - ꯃꯥꯅꯦ
ꯑꯥ ꯁꯨꯃꯥꯏꯅꯒ ꯏꯊꯣꯛꯑꯣ ꯍꯥꯏꯌꯦꯕ ꯅꯨꯡꯗꯥꯡꯁꯦ ꯑꯗꯨꯒ ꯍꯌꯦꯡꯒꯤꯅ ꯀꯔꯤ - ꯀꯔꯤ ꯂꯩꯒꯦ ꯀꯥꯏꯅ ꯁꯨꯝ ꯑꯩꯒꯤ ꯄ꯭ꯂꯥꯟ ꯑꯃ ꯁꯨꯝ ꯈꯔ ꯁꯦꯝꯖꯕ ꯀꯩꯀꯩ ꯇꯧꯕ ꯌꯥꯏ ꯀꯥꯏꯅ ꯑꯗꯣ ꯇꯧꯈꯤꯕ ꯇꯧꯗꯕꯁꯤꯡꯗꯣ ꯁꯨꯃꯥꯏ ꯁꯨꯝ ꯈꯜꯂꯒ ꯁꯨꯝ -ꯁꯨꯝ- ꯁꯨꯝ ꯅꯣꯡꯃ -ꯅꯣꯡꯃꯒꯤ ꯃꯇꯝꯁꯦ ꯌꯥꯝꯅ ꯚꯦꯂꯨ ꯂꯩꯅ ꯁꯤꯖꯤꯟꯅꯕ ꯕꯤꯕ ꯍꯥꯏꯇꯥꯔꯦꯅꯦ
ꯃꯥꯅꯦ ꯑꯩꯁꯨ ꯑꯝꯇ ꯀꯥꯎꯟꯁꯤꯂꯤꯡꯒꯨꯝꯕ ꯆꯠꯅꯤꯡꯉꯤꯅꯦ ꯑꯩꯗꯤ ꯀꯨꯏꯔꯕꯅꯦ ꯆꯠꯅꯤꯡꯉꯤꯁꯦ ꯑꯩꯁꯦ ꯌꯥꯝ ꯁꯥꯎꯒꯜꯂꯒꯅꯦ ꯈꯤꯇꯪ ꯃꯤꯅ ꯀꯩ ꯍꯥꯏꯅꯤ ꯑꯣꯏꯗꯕ ꯑꯃ ꯇꯧꯔꯛꯄꯗ ꯑꯁ ꯀ ꯑꯣꯏꯗꯕꯩ ꯋꯥꯅꯠꯇꯕ ꯇꯧꯔꯛꯄ ꯄꯣꯠꯇꯣ ꯑꯩꯈꯣꯏꯒꯤ ꯀꯩꯅꯣꯃ ꯑꯩꯉꯣꯟꯗ ꯑꯩꯅ ꯈꯤꯇꯪ ꯌꯥꯅꯤꯡꯗꯕ ꯊꯕꯛ ꯑꯃ ꯇꯧꯔꯛꯄ ꯄꯗ ꯑ ꯉꯥꯡꯕꯁꯦ ꯑꯩ ꯌꯥꯝ ꯁꯥꯎꯒꯟꯕ ꯑꯃ ꯌꯥꯎꯔꯤꯕꯀꯣ ꯄꯦꯟꯗ ꯍꯦꯛꯇ ꯁꯧꯅꯤꯡꯕ ꯑꯃ ꯐꯥꯎꯕ ꯑꯩꯅ ꯈꯤꯇꯪ ꯍꯦꯟꯅ ꯅꯨꯡꯉꯥꯏ ꯑꯗꯨ ꯐꯥꯊꯕꯖꯦ - ꯐꯥꯗꯕꯖꯦ ꯈꯤꯇꯪ ꯑꯩꯉꯣꯟꯗ ꯑꯦ ꯀꯩꯅꯣꯅꯦ ꯃꯥꯥꯅ ꯍꯥꯏꯖꯩꯁꯦ ꯈꯟꯗꯣꯛꯄ ꯈꯤꯇꯪ ꯋꯥꯕ ꯍꯥꯏꯇꯥꯔꯦ ꯑꯩꯉꯣꯟꯗ ꯑꯗ ꯑꯩꯪ ꯈꯜꯂꯤꯕ ꯑꯩ ꯌꯥꯝ ꯁꯒꯜꯂꯦ ꯁꯒꯜꯂꯤꯁꯦ ꯇꯁꯦꯡꯅ ꯑꯩꯉꯣꯟꯗ ꯄꯦꯟꯗꯕ ꯑꯃ ꯂꯩꯕꯒꯤ ꯋꯥꯁꯨ ꯉꯥꯛ ꯅꯠꯇꯦ ꯈꯪꯗꯦ ꯁꯥꯎꯅꯤ
ꯍꯣꯏ- ꯍꯣꯏ -ꯍꯣꯏ
ꯍꯣꯏ ꯆ ꯊꯝꯃꯦ ꯗꯨ ꯑꯦ ꯁꯨꯃꯥꯏ -ꯁꯨꯃꯥꯏꯅ ꯇꯧꯕꯩꯅꯤ ꯅꯪꯒꯤꯗꯣ ꯐꯥꯗꯧ ꯁꯤ ꯁꯨꯃꯥꯏꯅ ꯇꯧꯔꯛꯑꯗꯤ ꯃꯤꯅ ꯁꯨꯃꯥꯏꯅ ꯍꯥꯏꯔꯛꯑꯗꯤ ꯀꯥꯏꯅ ꯋꯥꯔꯤ ꯁꯨꯝ ꯀꯥꯎꯟꯁꯤꯂꯤꯡ ꯑꯃ ꯇꯧꯔꯒꯗꯤ ꯑꯩꯁꯨ ꯁꯨꯝ ꯄꯨꯛꯅꯤꯡ ꯋꯥꯈꯜꯗꯣ ꯐꯊꯖꯩꯗꯅ ꯑꯩꯅ ꯆꯠꯁꯤꯔꯥ ꯑꯩꯁꯨ ꯅꯥꯕꯕꯨꯗꯤꯅ ꯑꯗꯨ ꯑꯣꯏꯔꯒꯁꯨ ꯀꯥꯎꯟꯁꯤꯂꯤꯡ ꯇꯧꯊꯣꯛꯄ ꯍꯥꯏꯁꯦ ꯐꯩꯗꯅ ꯑꯩ ꯑꯩ ꯑꯩꯉꯣꯟꯗ ꯑꯋꯥꯠꯄ ꯑꯁꯣꯏꯕ ꯃꯌꯥꯝ ꯂꯩꯔꯝꯃꯁꯨ ꯏꯁꯥꯅ ꯆꯨꯝꯊꯣꯛꯄ ꯉꯝꯃꯤꯉꯩꯗꯗꯤ ꯆꯨꯝꯊꯣꯛꯄ ꯐꯩꯗꯅ
ꯎꯝ -ꯎꯝ ꯑꯗꯨꯅꯦ ꯑꯗꯣ ꯊꯥꯏꯅ ꯉꯜꯂꯤꯉꯩ ꯃꯇꯝꯗꯗꯤꯀꯣ ꯌꯥꯝꯅ ꯗꯣꯛꯇꯔꯒ ꯆꯠꯄꯖꯦ ꯌꯥꯝ ꯏꯀꯥꯏꯅꯕꯤꯗꯣ ꯇꯧꯅꯕꯅꯦꯕ ꯑꯗꯣ ꯍꯧꯖꯤꯛꯇꯤ ꯑꯩꯅ ꯍꯥꯏꯁꯤꯅꯦ ꯍꯣꯁꯄꯤꯇꯥꯜꯗ ꯂꯥꯛ ꯑꯩꯁꯦ ꯀꯩꯝ ꯈꯟꯅꯗ꯭ꯔꯦꯕ ꯂꯣꯏꯅꯃꯛ ꯃꯤꯁꯤꯡꯁꯦ ꯁ꯭ꯇ꯭ꯔꯦꯁ ꯂꯩꯔꯦ ꯑꯦꯟꯖꯥꯏꯇꯤ ꯂꯩꯔꯦ ꯊꯕꯛꯀꯤ ꯄ꯭ꯔꯦꯁꯔꯒꯤ ꯄꯩꯁꯥꯒꯤ ꯀꯣ ꯏꯃꯨꯡ ꯃꯅꯨꯡꯒꯤꯀꯣ ꯀꯦꯔꯤꯌꯔꯒꯤ ꯁꯨꯝꯕ꯫ ꯃꯌꯥꯝꯁꯤꯅ ꯑꯗꯨꯝ ꯃꯁꯥꯅ ꯃꯇꯣꯝꯇ ꯑꯗꯨꯃꯤꯛ ꯑꯦꯟꯖꯥꯏꯇꯤ ꯂꯩ ꯀꯣ ꯄ꯭ꯔꯦꯁꯔ ꯂꯩ ꯑꯩ ꯑꯩꯒꯤ ꯒꯣꯜꯁꯕꯨ ꯐꯪꯒꯗ꯭ꯔꯥ ꯐꯪꯉꯣꯏꯗ꯭ꯔꯥ꯫ ꯅꯠꯇ꯭ꯔꯒꯅ ꯑꯁ ꯑꯩ ꯄꯩꯁꯥ ꯈꯤꯇꯪ ꯋꯥꯔꯦ ꯍꯥꯏꯕꯅꯆꯤꯡꯕ ꯃꯌꯥꯝ ꯈꯟ꯫ ꯈꯟꯖꯤꯟꯕꯅꯤꯅꯅꯦ꯫ ꯑꯗꯨꯝ ꯂꯩꯌꯦꯕ ꯇꯨꯝꯕ ꯌꯥꯗꯕ ꯆꯥꯕ ꯌꯥꯗꯕ ꯁꯨꯝ ꯇꯧꯋꯦꯕ ꯁꯤ ꯅꯣꯔꯃꯦꯜꯅꯦꯕ ꯑꯗꯨꯝ ꯑꯗꯨꯗꯨꯅ꯫ ꯁꯤꯒꯨꯝꯕ ꯃꯌꯥꯝꯁꯦ ꯑꯩꯅ ꯍꯥꯏꯁꯦ ꯑꯗꯨꯃꯥꯏꯅ ꯈꯟꯇꯣꯛꯅꯕꯒꯤ ꯆꯥꯡꯁꯦ ꯎꯝ꯫
ꯍꯖꯤꯟꯈ꯭ꯔꯒꯅ ꯑꯩꯗ ꯀꯩꯗꯧꯔꯒꯗꯒꯦ ꯀꯥꯏꯅ ꯃꯤꯁꯦ ꯁꯨꯁꯥꯏꯠꯀꯤ ꯀꯦꯁꯇ ꯌꯥꯎ ꯌꯥꯅꯔꯤ꯫
ꯃꯥꯅꯤ ꯃꯥꯅꯤ ꯃꯥꯅꯤ ꯎꯝ ꯎꯝ ꯑꯗꯨꯅ ꯁꯤꯗꯤ ꯏꯀꯥꯏꯅꯤꯉꯥꯏ ꯂꯩ꯫ ꯇꯦ ꯀꯥꯟꯅꯕ ꯊꯕꯛꯅꯤ ꯃꯤ ꯀ꯭ꯂꯤꯅꯤꯛ ꯀꯦꯜꯁꯤ
ꯐꯠꯇꯦꯕ ꯅꯠꯇ꯭ꯔꯥ ꯍꯤꯟꯒꯤ ꯀꯟꯇ꯭ꯔꯣꯜ ꯎꯝ ꯑꯦ ꯁꯨ ꯃꯌꯥꯝꯅꯕ꯫ ꯃꯌꯥꯝꯁꯦ ꯂꯥꯏꯌꯦꯡꯅꯕꯅꯤ ꯀꯩꯅꯣ ꯑꯗꯨ ꯂꯩꯇ꯭ꯔꯗꯤ ꯀꯗꯥꯏꯗꯒꯤ ꯂꯣꯏꯅ꯫ ꯀꯣꯛ ꯂꯩꯥꯏꯅꯥ ꯂꯩꯔꯤꯅ ꯑꯃꯒ ꯑꯃꯒ ꯑꯃꯇ ꯎꯅ ꯌꯥꯔꯣꯏ ꯐꯤꯕꯝꯗ
ꯎꯝ ꯌꯥꯝ ꯂꯥꯛꯏ ꯌꯥꯝ ꯂꯥꯛꯏ ꯅꯣꯔꯃꯦꯜꯅꯤ ꯎꯝ ꯎꯝ ꯀꯩꯁꯨ ꯅꯠꯇꯦ꯫ ꯐꯠꯇꯦ ꯁꯤꯁꯦ ꯌꯦꯡꯊꯣꯛꯄꯤꯕ ꯑꯗꯨꯝ ꯇꯥꯟꯅꯕꯤꯕ ꯑꯗꯨꯝ ꯋꯥꯔꯤ ꯁꯥꯗꯣꯛꯄꯤꯕ ꯃꯣꯏꯒꯤ ꯑꯦꯗꯚꯥꯏꯁ꯫ ꯁꯨ ꯂꯧꯕꯤꯕ ꯀꯣ ꯂꯥꯏꯞꯁꯦ ꯌꯥꯝꯅ ꯀꯩꯅꯣ ꯑꯣꯏꯅ ꯂꯩꯒꯦ ꯍꯥꯏꯇꯥꯔꯒꯗꯤ ꯀꯣ ꯎꯝ ꯑꯗꯨꯃꯥꯏꯅ ꯈꯔ ꯈꯔ ꯇꯧꯕꯤꯕ
ꯍꯥꯡꯅ ꯋꯥꯈꯜꯁꯦ ꯑꯩꯈꯣꯏ ꯁꯤꯗꯣꯏꯕ ꯉꯥꯛꯇꯅꯤ ꯅꯠꯇ꯭ꯔꯥ
ꯃꯤꯁꯦ ꯐꯠꯇꯅ ꯍꯦꯟꯖꯥꯜꯅ ꯑꯋꯥꯕ ꯑꯣꯏꯁꯥꯜꯂꯥ ꯑꯣ ꯑꯩꯁꯦ ꯑꯁꯣꯝꯀꯟꯗ ꯃꯣꯏ ꯉꯥ ꯌꯣꯟꯕꯤ ꯑꯃ ꯂꯛ꯫ ꯃꯥꯜꯂꯦ ꯑꯝꯇꯪ ꯀꯧꯂꯩꯔꯦ ꯉꯥ ꯌꯥꯎꯔꯦ ꯑꯗꯣ ꯑꯩ ꯑꯃꯨꯛ ꯇꯧꯔꯛꯀꯦ ꯑꯃꯨꯛ ꯇꯧꯔꯛꯀꯦ ꯋꯥꯔꯤꯁꯨ ꯅꯨꯡꯉꯥꯏꯌꯦꯀꯣ ꯍꯣꯏ ꯍꯣꯏ ꯎꯝ
ꯎꯝ